ꯍꯜꯂꯣ
ꯍꯜꯂꯣ ꯇꯕꯔꯣ ꯍꯜꯂꯣ
ꯍꯜꯂꯣ ꯇꯥꯕ꯭ꯔꯣ
ꯇꯥꯏꯌꯦ ꯑꯣ ꯇꯥꯢꯌꯦ ꯇꯥꯏꯌꯦ ꯇꯔꯕꯣ ꯀꯩꯗꯧꯔꯤꯅꯣ
ꯍꯤꯞꯄꯤꯌꯦ ꯅꯣꯡ ꯆꯨꯔꯤꯕ꯭ꯔꯣ ꯍꯧꯖꯤꯛꯁꯨ
ꯍꯧꯖꯤꯛ
ꯅꯣꯏꯗꯗꯤ ꯐꯩꯅꯦ ꯅꯣꯡ ꯑꯗꯨꯝ ꯆꯨꯑꯦ ꯑꯩꯈꯣꯏꯗꯗꯤ ꯆꯨꯗꯦ
ꯃꯟꯕꯒꯤ ꯌꯥꯗꯕ ꯌꯥꯗꯦꯗ ꯑꯩꯈꯣꯏꯗ
ꯑꯁ ꯐꯩꯅꯦ ꯑꯩꯈꯣꯏꯗꯗꯤ ꯆꯨꯗꯦ ꯁꯨꯡꯆꯨ ꯆꯨꯔꯛꯇꯦ ꯀꯩꯅꯣꯗꯗꯤ ꯃꯝꯃꯦꯕꯣ ꯑꯗꯨ ꯑꯣꯏꯔꯁꯨ ꯆꯨꯔꯛꯇꯦ ꯑꯩꯈꯣꯏꯗꯗꯤ
ꯑꯩꯈꯣꯏꯗꯗꯤ ꯀꯣ ꯅꯣꯡ ꯆꯨꯃꯟꯕꯒꯤ ꯐꯤ ꯁꯨꯕꯁꯤꯡꯗꯣ ꯀꯪꯗ꯭ꯔꯦ ꯑꯗꯨꯒꯤ ꯃꯅꯝ ꯅꯝꯊꯤꯌꯦ ꯐꯤꯁꯤꯡꯗꯣ ꯅꯨꯃꯤꯗꯡꯁꯨ ꯅꯣꯡꯁꯨ ꯗꯨꯝ ꯆꯨꯕꯒꯤ
ꯍꯣꯏꯅꯦ ꯅꯣꯡ ꯆꯨꯝꯃꯜꯂꯁꯨ ꯀꯣ ꯐꯤ ꯀꯪꯕꯗꯣ ꯁꯪꯗꯦ ꯑꯗꯨ ꯑꯣꯏꯔꯁꯨ ꯅꯣꯡꯖꯨꯗꯣ ꯐꯩꯌꯦ ꯏꯁꯤꯡ ꯋꯥꯠꯇꯅꯤꯡꯉꯥꯏ
ꯎꯝ ꯂꯦꯞꯇꯦ ꯎꯝ ꯆꯨꯃꯥꯟꯕꯒꯤ ꯌꯥꯗ꯭ꯔꯦꯗ ꯂꯝꯕꯤꯁꯨ ꯐꯇ꯭ꯔꯦ
ꯀꯃꯥꯏ ꯀꯃꯥꯏꯅ ꯇꯧꯔꯒꯦ ꯉꯁꯤꯗꯤ ꯅꯪ ꯀꯩꯅꯣ ꯉꯔꯥꯡ ꯀꯩꯅꯣ ꯃꯣꯏ ꯁꯣꯁꯦꯜ ꯋꯥꯛ ꯂꯩꯅꯤ ꯍꯥꯏꯕꯗꯣ
ꯉꯔꯡꯗꯣ ꯁꯣꯁꯦꯜ ꯋꯥꯛ ꯆꯠꯇꯦ ꯉꯥꯡꯗꯣ ꯑꯦꯖꯝ ꯊꯕ ꯆꯠꯂꯦ ꯉꯥꯁꯤꯅ ꯁꯣꯁꯦꯜ ꯋꯥꯛ ꯑꯃꯨꯛ ꯆꯠꯂꯤ
ꯑꯗꯨꯨꯝ ꯁꯦꯡꯗꯣꯛꯄ꯭ꯔꯥ
ꯎꯝ ꯕ꯭ꯂꯟꯁ ꯀꯨꯝꯕꯥ ꯕꯦꯛ꯭ꯁ ꯀꯨꯝꯕꯗꯨꯣ ꯁ ꯎꯝ ꯁꯨꯇꯤ ꯀꯨꯏ ꯃꯟꯕꯒꯤ ꯀꯩꯅꯣ ꯌꯥꯝ ꯃꯣꯠꯄꯗꯣ ꯑꯗꯨꯝ ꯁꯦꯡꯗꯣꯛꯑꯒ
ꯅꯪ ꯉꯁꯥꯏ ꯊꯥꯔꯛꯏꯗꯣ ꯅꯪꯒꯤ ꯅꯪꯒꯤꯅ ꯅꯥꯌꯥꯝꯕꯒꯤꯔꯣ
ꯑꯥ ꯏꯆꯦꯒꯤ ꯃꯃꯥꯟꯅꯕ
ꯑ
ꯎꯝꯝ
ꯁꯦꯂꯂꯣꯟ ꯍꯥꯡꯕ꯭ꯔꯣ ꯃꯥꯗꯣ ꯁꯝꯒꯨꯝꯕ ꯀꯛꯄ꯭ꯔꯣ
ꯎꯝ ꯍꯥꯎꯔꯝꯅꯤꯅ ꯑꯩꯗꯤ ꯈꯪꯗꯦ ꯆꯦꯟꯅ ꯊꯔꯛ ꯄꯥꯅꯦ
ꯑꯩ ꯐꯣꯇꯣ ꯌꯦꯡꯕ ꯀꯥꯟꯗꯀꯣ ꯁꯝꯒꯨꯝꯕ ꯀꯛꯄꯗꯣ ꯎꯋꯦꯕ꯫
ꯎꯝ ꯎꯝ ꯎꯝ ꯅꯪꯗꯤ ꯎꯝ ꯆꯥꯛ ꯆꯥꯔꯕꯣ ꯫
ꯎꯝ ꯆꯥꯔꯦ ꯏꯁꯀ꯭ꯋꯥꯁ ꯆꯝꯐꯨ ꯆꯥꯏ꯫
ꯎꯝ
ꯅꯍꯥꯟ ꯅꯍꯥꯟ ꯑꯩꯈꯣꯏꯅ ꯂꯩꯕ ꯔꯦꯟꯗꯣ꯫ ꯌꯨꯝ ꯕꯥꯔꯗꯣ
ꯎꯝ
ꯇꯥꯕ꯭ꯔꯥ
ꯍꯣ ꯑꯗꯨꯒꯤꯗꯅꯦ꯫
ꯇꯝꯅꯩ ꯍꯥꯏꯕꯀꯣ ꯑꯗꯨ ꯑꯗꯨ ꯃꯐꯝꯗꯣ꯫
ꯎꯝ ꯇꯥꯕ꯭ꯔꯥ
ꯑ ꯇꯥꯏꯌꯦ꯫
ꯑꯃ ꯀ ꯍꯥꯏꯌꯣ ꯅꯪꯗꯤ ꯀꯩꯅꯣ ꯇꯗꯤ
ꯅꯍꯥꯟ ꯑꯩꯈꯣꯏ ꯌꯨꯝ ꯕꯔꯥ ꯂꯩꯕꯗꯣ꯫
ꯍꯣꯏ ꯍꯣꯏ ꯍꯨꯝ
ꯑꯗꯨ ꯃꯐꯝꯗꯣ ꯀꯩꯅꯣ ꯀꯩꯅꯣ ꯇꯝꯅ ꯍꯥꯏꯕꯀꯣ꯫
ꯎꯝ
ꯃꯤ ꯈꯔꯅ ꯍꯥꯏꯌꯦ꯫
ꯎꯝ
ꯑꯗꯨ ꯃꯐꯝꯗꯣ ꯆꯤꯡ ꯑ ꯇꯦꯔꯦꯇ꯫ ꯌꯨꯝ ꯑꯃ ꯌꯨꯝ ꯁꯥꯏꯌꯦꯕꯀꯣ ꯃꯣꯏꯗꯣ꯫
ꯎꯝ
ꯌꯨꯝꯕꯔꯥ ꯁꯥꯏꯕ ꯑꯗꯨꯗ
ꯁꯕ ꯂꯣꯏꯔꯕꯣ ꯍꯧꯖꯤꯛꯇꯤ꯫
ꯂꯣꯏꯔꯦ ꯍꯣꯏ ꯌꯨꯝ ꯕꯔꯥ ꯊꯝꯈ꯭ꯔꯕꯅꯦ ꯃꯣꯏꯗꯣ ꯌꯥꯝꯅ ꯊꯝꯃꯅꯦ꯫
ꯑꯗꯣ ꯎꯝ ꯍꯧꯖꯤꯛ ꯍꯧꯖꯤꯛꯁꯨ ꯁꯨꯃꯥꯏꯅ ꯇꯧꯋꯦꯅꯦ꯫
ꯇꯧꯋꯦ ꯍꯥꯏꯑꯦ ꯅꯍꯥꯟ ꯅꯍꯥꯟꯁꯨ ꯅꯍꯥꯟꯗꯣ ꯑꯩ ꯀꯦꯔꯦꯖꯇ ꯃꯣꯏꯗꯣ ꯀꯥ ꯀꯥ ꯃꯔꯤ ꯁꯥꯏꯑꯦꯕꯀꯣ꯫
ꯍꯣꯏ ꯍꯣꯏ
ꯑꯗꯨꯗ ꯅꯨꯄꯤ ꯅꯨꯄꯤ ꯀꯥ ꯑꯃ ꯑꯩꯒ ꯍꯥꯏꯔꯗꯤ ꯅꯨꯄꯤ ꯂꯩꯕꯁꯦ ꯀꯥ ꯑꯅꯤꯅꯦꯕꯀꯣ꯫ ꯑꯗꯣ ꯅꯨꯄꯤ ꯑꯅꯤꯗꯣ ꯍꯥꯏ ꯁꯦꯀꯦꯟꯗꯔꯤ ꯀꯥꯔꯤꯅꯦꯕ ꯃꯕꯥꯅꯤꯗꯣ ꯕꯤꯕꯦꯅꯦꯕꯀꯣ ꯑꯗꯨ ꯅꯨꯡꯗꯥꯡꯗꯔ ꯇꯝꯅꯩ ꯍꯥꯏꯑꯦ ꯍꯥꯏꯗꯤ ꯋꯥꯎꯗꯣ ꯖꯤꯡꯅ ꯈꯥꯛꯄꯅꯤꯅꯀꯣ ꯀꯩꯅꯣ ꯋꯥꯗ ꯀꯔꯤ ꯍꯥꯏꯕ ꯑꯥ ꯀ꯭ꯔꯦꯛ ꯀ꯭ꯔꯦꯛ ꯀ꯭ꯔꯦꯛ ꯀ꯭ꯔꯦꯛ ꯇꯧꯕꯗꯣ
ꯎꯝ
ꯑꯗꯨꯃꯥꯏꯅ ꯇꯧꯋꯦ ꯍꯥꯏꯌꯦ ꯑꯩꯗꯤ ꯈꯪꯗꯕ꯫
ꯎꯝ ꯅꯣꯏ ꯅꯨꯉꯥꯏꯔꯣꯏ ꯑꯗꯨꯗꯤ
ꯍꯣꯏꯅꯦ꯫ ꯃꯣꯏꯁꯨ ꯌꯨꯝ ꯍꯣꯡꯉꯅꯤ ꯍꯣꯡꯉꯅꯤ ꯍꯥꯏꯔꯒ ꯍꯣꯡꯁꯨ ꯍꯣꯡꯗꯦ ꯍꯧꯖꯤꯛꯐꯥꯎ ꯂꯩꯔꯤ ꯃꯣꯏꯗꯣ꯫
ꯎꯝ꯫
ꯍꯣꯏꯅꯦ꯫
ꯑꯗꯨ ꯑꯗꯨ ꯑꯗꯨ ꯋꯥꯔꯤꯗꯣ ꯑꯩ ꯂꯤꯕꯤꯕꯅꯦ꯫
ꯑꯁ ꯑꯗꯨꯗꯤ ꯅꯣꯏꯗꯤ ꯑꯗꯨꯝ ꯇꯟꯂꯝꯒꯅꯤꯗ꯫
ꯃꯣꯏꯗ ꯂꯤꯕꯤꯕꯅꯦꯕ ꯑꯩꯅ꯫
ꯃꫭꯏꯗꫭ ꯎꯝ ꯀꯔꯤꯔꯣ ꯎꯝ ꯑꯈꫭꯏ ꯑꯥ ꯇ꯭ꯔꯥꯏꯕꯔ ꯅꯠꯇ꯭ꯔꯒ
ꯍꯣꯏ ꯍꯣꯏ ꯃꯥꯅꯦ ꯃꯥꯅꯦ꯫
ꯎꯝ꯫
ꯇ꯭ꯔꯥꯏꯕ ꯍꯥꯏꯔꯁꯨ ꯑꯩꯈꯣꯏ ꯑꯩꯈꯣꯏ ꯑꯩꯈꯣꯏ ꯅꯠꯇꯕ꯫
ꯎꯝ꯫ ꯑꯗꯨꯅꯦꯕꯀꯣ꯫
ꯅꯪ ꯅꫭꯏ ꯖꯤꯛ ꯂꯩꯔꯤꯗꯣ ꯅꯪꯒꯤ ꯀꯣꯂꯦꯁꯒ ꯅꯛ ꯄ꯭ꯔ ꯅꯠꯇ꯭ꯔꯒ ꯂꯥꯞꯄ꯭ꯔꯥ꯫
ꯅꯛꯑꯦ꯫
ꯃꯤꯅꯤꯠ ꯀꯌꯥ ꯆꯠꯂꯦ꯫
ꯑꯩ ꯈꯣꯡꯅ ꯆꯠꯂꯦ꯫ ꯑꯗꯨ ꯃꯔꯛ ꯃꯔꯛꯇ ꯑꯣꯇꯣ ꯇꯣꯡꯉꯦ꯫
ꯂꯝꯕꯤꯒꯨꯝꯕ ꯀꯩꯅꯣ ꯌꯥꯝ ꯁꯥꯃꯜꯂꯗꯦ ꯀꯩꯅꯣ ꯈꯣꯡꯅ ꯆꯠꯄꯗꯣ ꯇꯜꯂꯦꯕ꯫ ꯑꯗꯨꯒꯤ ꯑꯣꯛꯇꯣ ꯇꯣꯡꯉꯦ ꯑꯣꯛꯇꯣ ꯇꯣꯡꯉꯔꯗꯤ ꯄꯩꯁꯥ ꯁ꯭ꯇꯨꯗꯦꯟꯅꯤꯅ ꯁꯥꯇ꯭ꯔꯥꯅꯤꯅ ꯂꯨꯄꯥ ꯇꯔꯥ ꯇꯔꯥ ꯄꯤꯌꯦ ꯑꯩꯈꯣꯏ꯫ ꯀꯨꯟꯗꯤ ꯄꯤꯗ꯭ꯔꯦ꯫
ꯕꯖꯥꯔ ꯔꯣꯝꯗ꯭ꯔ ꯅꯠꯇ꯭ꯔꯒ ꯀꯔꯤ ꯁꯥꯏꯠꯇꯔ
ꯅꯠꯇꯦ ꯕꯖꯥꯔꯔꫭꯝꯗ ꯅꯠꯇꯦ꯫
ꯀꯟꯅ ꯆꯨꯔꯗꯤ ꯑꯩꯈꯣꯏꯗꯤ ꯃꯥꯏ ꯑꯃꯣꯠ ꯑ ꯑꯃꯃꯨꯀꯥ ꯃꫭꯠꯂꯅꯤ ꯈꯪꯉꯨ꯫
ꯕꯦꯇ꯭ꯔꯤ ꯌꯥꯎꯔꯤꯕ꯭ꯔꯣ꯫
ꯅꯦꯋꯥꯛꯁꯨ ꯅꯨꯡꯉꯥꯏꯇꯕ ꯃꯥꯜꯂꯦꯀꯣ꯫
ꯍꯧꯖꯤꯛꯔꯣ ꯍꯧꯖꯤꯛ ꯍꯧꯖꯤꯛꯇꯤ
ꯉꯁꯦ ꯀꯩꯅꯣ ꯎꯝ ꯃꯤ ꯈꫭꯟꯖꯦꯜꯁꯨ ꯌꯥꯝꯅ ꯀꯟꯅ ꯇꯥꯕꯅꯦꯕ ꯂꯥꯎꯠ ꯏꯁ꯭ꯄꯤꯀꯔ ꯍꯥꯞꯄꯒꯨꯝꯅꯀꯣ꯫
ꯎꯝ
ꯑꯗꯣ ꯅꯪ ꯅꯪꯒꯤꯗꯨꯗꯤ ꯑꯗꯨꯃꯥꯏꯅ ꯇꯧꯗꯦ ꯀꯔꯤꯒꯤꯔꯥ
ꯑꯩ ꯌꯥꯝ ꯉꯥꯡꯗꯕꯒꯤꯔ ꯅꯠꯇꯔꯒ
ꯈꯪꯗꯦ ꯕꯣꯂꯨꯝꯗꯣ ꯂꯥꯜꯁꯇꯀꯣ ꯊꯝꯔꯁꯨ ꯃꯣꯏꯒꯤꯗꯣ ꯂꯣꯁꯄꯤꯈ꯭ꯔꯒ ꯆꯞ ꯃꯥꯟꯅꯩꯌꯦꯕ
ꯎꯝ ꯑꯗꯨꯗꯗꯤ ꯁꯦꯡꯂꯕꯣ
ꯁꯦꯡꯗꯤ ꯁꯦꯡꯉꯦ ꯑꯗꯣ ꯀꯟꯗꯦꯕ ꯀꯟꯗꯦ ꯅꯪꯒꯤꯗꯣ
ꯎꯝ ꯍꯌꯦꯡꯗꯒꯤ ꯑꯥ ꯀꯣꯂꯦꯖ ꯆꯠꯇꯣꯏꯔ ꯅꯪ
ꯑꯥꯁ ꯆꯠꯂꯣꯏ ꯑꯩ ꯍꯥꯡꯆꯤꯠꯁꯦ ꯑꯦꯛꯖꯥꯝꯅꯦ ꯑꯦꯛꯖꯥꯝ ꯍꯧ ꯍꯧꯗꯣꯔꯦ
ꯎꯝ
ꯂꯥꯏꯔꯤꯛ ꯄꯥꯕꯒ ꯌꯥꯝ ꯇꯜꯂꯦꯍꯦ ꯀꯩꯅꯣ
ꯅꯣꯏ ꯑꯦꯛꯖꯥꯝꯗꯨꯗꯤ ꯁꯤ ꯑꯣꯏꯕꯔ ꯅꯠꯇ꯭ꯔꯒ ꯏꯁꯇ꯭ꯔꯤꯛ ꯑꯣꯏ
ꯑꯁ ꯌꯥꯝ ꯌꯥꯝꯅ ꯀꯩꯅꯣ ꯇꯧꯋꯦ ꯌꯥꯝ ꯏꯁꯇ꯭ꯔꯤꯛ ꯑꯣꯏꯌꯦ ꯑꯦꯛꯖꯥꯝ ꯑꯦꯛꯖꯥꯝꯒꯤ ꯀꯥꯗ ꯆꯪꯕ ꯃꯇꯝꯗ ꯑꯩꯈꯣꯏ ꯑꯩꯈꯣꯏꯒꯤ ꯀꯩꯅꯣꯗꯣ ꯕꯣꯗꯤ ꯁꯥꯔꯖ ꯇꯧꯕꯅꯦꯕ ꯃꯣꯏꯅ ꯑꯗꯨꯒ ꯑꯩꯈꯣꯏꯒꯤ ꯄꯥꯎꯁ ꯄꯦꯟꯁꯤꯜ ꯊꯝꯕꯒꯤ ꯀꯩꯅꯣ ꯈꯥꯎ ꯈꯥꯎꯗꯣ ꯑꯗꯨꯗ ꯑꯃꯨꯛ ꯆꯦꯛ ꯇꯧꯅꯤ ꯃꯣꯏꯗꯣ ꯑꯦꯛꯖꯥꯝꯗꯤ ꯌꯥꯝ ꯀꯩꯅꯣ ꯇꯧꯋꯦ ꯃꯣꯏꯁꯦ ꯆꯦꯛꯁꯤꯟꯅ ꯌꯦꯡꯉꯦꯕ
ꯅꯣꯏꯗꯤ ꯅꯣꯏꯗꯤ ꯑꯣꯟꯗ ꯑꯗꯨꯝ ꯌꯦꯕꯁꯨ ꯌꯥꯏꯅ
ꯍꯣꯏ ꯍꯣꯏ ꯎꯝ ꯑꯣꯟꯗ ꯑꯗꯨꯝ ꯏꯔꯤꯅꯦ
ꯎꯝ
ꯃꯤ ꯑꯇꯣꯞꯄꯗꯒꯤꯁꯨ ꯌꯦꯡꯕ ꯌꯥꯗꯦ ꯂꯦꯡꯉꯗꯤ ꯁꯥꯎꯋꯦ ꯆꯩꯕꯤꯌꯦ
ꯃꯥ ꯀꯣ
ꯍꯣꯏ
ꯎꯝ
ꯀꯩꯗꯧꯔꯤꯅꯣ ꯅꯪꯗꯤ
ꯎꯝ ꯐꯝꯃꯝꯃꯤꯅꯤ
ꯅꯣꯏ ꯀꯩꯅꯣ ꯅꯣꯏ ꯏꯃꯨꯡꯗꯤ ꯂꯣꯏ ꯇꯨꯝꯈ꯭ꯔꯕꯣ
ꯎꯝ ꯂꯣꯏ ꯇꯨꯝꯒꯔꯦ
ꯏꯁ
ꯌꯨꯝꯗ ꯂꯩꯕꯁꯦ ꯇꯨꯝꯕꯁꯨ ꯉꯟꯅ ꯇꯨꯝꯕꯅꯦ ꯑꯩꯈꯣꯏꯗꯤ
ꯑꯥ ꯀꯩ ꯏꯟꯁꯥꯡ ꯆꯥꯏ ꯍꯥꯏꯕ ꯅꯪꯗꯣ
ꯉꯁꯤꯗꯤ ꯀꯩꯅꯣ ꯕꯦꯝꯕꯨ ꯁꯨꯄ ꯆꯥꯏ
ꯑꯁ ꯍꯥꯎꯔꯝꯒꯅꯤꯅꯦ
ꯎꯝ ꯎꯝ ꯍꯥꯎꯋꯦ
ꯎꯁꯣꯏꯗꯣ ꯁꯤꯗ ꯆꯥꯕ ꯐꯪꯗꯦ ꯌꯣꯟꯗꯤ ꯌꯣꯜꯂꯦ ꯑꯗꯣ ꯃꯃꯟꯗꯣ ꯌꯥꯝ
ꯑꯗꯨꯗꯣ ꯎꯝ ꯆꯥꯝꯃꯒꯤ ꯀꯌꯥ ꯅꯣ ꯑꯍꯨꯝ ꯈꯛꯇꯅꯦ ꯑꯩꯈꯣꯏꯗꯁꯨ ꯄꯤꯔꯤꯗꯣ
ꯑꯩ ꯆꯥꯎꯕꯗꯨꯔꯣ ꯑꯆꯧꯕꯗꯨꯔꯣ
ꯍꯣꯏ ꯃꯥꯅꯦ
ꯑꯣ ꯑꯩꯈꯣꯏꯗꯅ ꯑꯆꯧꯕ ꯅꯠꯇꯕ ꯀꯩꯅꯣ ꯈꯔ ꯄꯤꯛꯄꯗꯣ
ꯍꯣꯏ
ꯑꯗꯨꯅꯦꯕ
ꯑꯥꯄꯄꯤꯛꯄꯗꯨꯅ ꯀꯩꯅꯣ ꯎꯝ ꯇꯔꯥ ꯇ꯭ꯔ ꯃꯉꯥ ꯇꯔꯥ ꯑꯅꯤꯒꯨꯝꯕ ꯑꯣ
ꯆꯥꯝꯃꯒꯤꯅꯦꯕꯀꯣ ꯄ꯭ꯂꯥꯁꯇꯤꯛꯇ ꯌꯣꯝꯔꯒ
ꯎꯝ ꯍꯥꯏꯗꯤ ꯎꯝ ꯌꯦꯡꯈꯥꯏ ꯌꯦꯡꯈꯥꯏꯒꯤ ꯇꯨꯌꯦꯜ꯭ꯞ ꯨꯒꯨꯝꯕꯥ ꯄꯤ
ꯑ ꯑꯣ ꯑꯣ ꯁꯤꯗꯅ ꯑ ꯆꯥꯝꯃꯒꯤ ꯇꯔꯥꯃꯔꯤꯒꯨꯝꯕ ꯇꯧꯋ
ꯂꯩꯔꯒꯥ ꯆꯕꯗꯣ ꯍꯩꯒꯥ ꯆꯕꯗꯣ ꯑꯩꯗꯤ ꯇꯥꯂꯦꯗ ꯄꯩꯁꯥ ꯄꯥꯃ
ꯆꯥꯕꯅꯤ ꯎꯝ ꯎꯝ
ꯉꯁꯨꯁꯤ ꯕꯣꯜ ꯂꯩꯕ꯭ꯔꯥ
ꯂꯩꯌꯦ ꯇꯦꯟ ꯊꯔꯇꯤꯗ
ꯌꯦꯡꯗꯣꯏꯔꯥ
ꯎꯝ ꯑꯩꯁꯤ ꯅꯣꯔꯋꯦꯒ ꯀꯥꯏꯅ ꯇꯤꯝ ꯑꯃꯒꯤ ꯃꯤꯡꯗꯣ ꯀꯥꯎꯈ꯭ꯔꯦ
ꯑꯗꯣ ꯌꯦꯡꯗꯣꯏꯔꯕ ꯅꯪ
ꯌꯦꯉꯒꯔꯣꯏꯗ ꯍꯌꯦꯡ ꯁꯀꯨꯜ꯫ ꯆꯠꯂꯅꯤ ꯍꯥꯏꯕ ꯑꯗꯨꯒꯤ
ꯑꯣ
ꯏꯃꯥꯅ ꯁꯥꯎꯔꯒ
ꯑꯥ
ꯑꯗꯨ ꯉꯣꯏꯔꯥꯡꯒꯤ ꯃꯦꯠꯁꯇꯨꯅ ꯖꯄꯥꯟꯕꯨ ꯖꯥꯄꯥꯟꯗꯣ ꯄꯣꯛꯕꯒꯤꯀꯣ ꯌꯥꯝ ꯅꯨꯡꯉꯥꯏꯇꯦ ꯑꯩꯁ
ꯃꯤ ꯌꯥꯝ ꯀꯞꯄ ꯃꯥꯜꯂꯦ ꯉꯔꯥꯡꯗꯣ
ꯀ